ꯅꯨꯡꯉꯥꯏꯔꯤꯕ꯭ꯔꯥ
ꯅꯨꯡꯉꯥꯏꯦ ꯅꯨꯡꯉꯥꯏꯔꯦ
ꯑꯣ ꯅꯪ ꯍꯥꯏꯁꯨ ꯍꯥꯏꯗꯦ ꯀꯣ ꯎ ꯇꯧꯔꯛꯏꯅꯦ
ꯍꯣꯏ ꯉꯁꯥꯏꯗꯣ ꯍꯥꯏꯈ꯭ꯔꯦꯗꯅ
ꯅꯪ ꯍꯥꯏꯕ꯭ꯔꯥ ꯋꯥꯆꯦꯞꯇ
ꯑꯩ ꯋꯥ ꯎꯆꯦꯠ ꯍꯣꯏ
ꯑꯗꯨꯩꯅꯀꯪꯒꯤ ꯅꯪꯒꯤ ꯃꯤꯡꯗꯣ ꯑꯦ ꯅꯪꯒꯤ ꯃꯤꯡꯗꯣ ꯑꯩꯈꯣꯏꯒꯤ ꯀꯔꯤꯅꯣ ꯑꯃ ꯃꯥꯜꯂꯦꯅꯦ ꯑꯩꯈꯣꯏꯒꯤ ꯑꯉꯥꯡ ꯃꯥꯜꯂꯦꯅꯦ ꯅꯪꯁꯦ ꯅꯪ ꯑꯩꯕꯨ ꯈꯪꯗꯕ ꯃꯥꯜꯂꯦ ꯅꯪ ꯆꯦꯟꯅꯥꯏꯗ ꯂꯩꯕꯗꯨꯔ
ꯍꯣꯏ
ꯑꯣ ꯑꯗꯨꯗꯤ ꯅꯪ ꯑꯩꯕꯨ ꯈꯪꯗꯦ
ꯈꯥꯡꯅꯥꯃꯅꯤ ꯑꯩꯈꯣꯏ ꯒ꯭ꯔꯨꯞꯇ ꯌꯥꯎꯋꯦꯅ
ꯍꯣꯏ ꯒ꯭ꯔꯨꯞꯗ ꯌꯣ ꯍꯥꯏꯕꯤꯗꯤꯀꯣ ꯅꯪꯁꯦ ꯑꯩꯈꯣꯏꯒꯤ ꯅꯪꯒꯤ ꯑꯪꯀꯜꯒꯤ ꯀꯔꯤꯅꯣ ꯅꯨꯄꯤꯅꯤ ꯍꯥꯏꯕ ꯑꯩꯁꯦ
ꯑꯣ
ꯈꯪꯉꯤ ꯀꯣ
ꯍꯪꯅꯤꯦ ꯍꯪꯉꯤ
ꯑ ꯑꯗꯨꯅꯤ ꯑꯗꯨ ꯅꯪ ꯑꯗꯨꯅꯤꯀꯣ ꯑꯩꯈꯣꯏꯒꯤ ꯅꯨ ꯅꯨꯄꯥꯗꯨꯅꯤꯀꯣ ꯅꯪꯗꯣ ꯑꯗꯨꯝ ꯄꯥꯎ ꯑꯩꯈꯣꯏꯒꯤ ꯅꯨꯄꯥꯗꯨꯅꯤꯀꯣ ꯅꯪꯗꯣ ꯐꯪꯉꯤꯀꯣ
ꯍꯣꯏ ꯍꯣꯏ ꯍꯣꯏ
ꯑ ꯑꯥ ꯑꯗꯨ ꯑꯩ ꯅꯪꯒꯤ ꯃꯤꯡ ꯎꯔꯒ ꯀꯣ ꯅꯪꯒꯤ ꯀꯔꯤꯅꯣꯁꯨ ꯎꯝ ꯆꯞ ꯃꯥꯟꯅꯕꯒꯤ
ꯑꯩ ꯈꯪꯉꯕ ꯅꯪ ꯍꯥꯏꯗꯤ ꯑꯩꯈꯣꯏ ꯊ ꯑꯣꯏꯔꯝ ꯃꯅꯤ ꯑꯩꯈꯣꯏ ꯭ꯔꯨꯞ ꯀ ꯃꯥꯥꯗ ꯌꯥꯣꯏꯅ
ꯑ ꯑ ꯎꯝ ꯅꯪ ꯑꯗꯨꯝ ꯅꯪ ꯑꯪꯀꯕꯨꯁꯨ ꯅꯪ ꯑꯗꯨꯝ ꯀꯣꯜ ꯇꯧꯔꯛꯏꯅ ꯑꯩꯈꯣꯏ ꯆꯦꯟꯅꯥꯏꯗ ꯂꯩ ꯀꯥꯟꯗ ꯀꯣ
ꯎꯝ ꯑꯗꯨꯅꯤꯀꯣ ꯅꯪ ꯑꯗꯨꯅꯤꯀꯣ ꯑꯥ ꯑꯣ ꯌꯥꯝ ꯐꯩꯅꯦ ꯑꯗꯨꯝ ꯑꯩꯉꯣꯟꯗ ꯀꯣꯜ ꯇꯧꯔꯛꯑꯣ
ꯌꯨꯝ ꯊꯣꯛꯇ꯭ꯔꯤ
ꯍꯣꯏ ꯌꯨꯝ ꯊꯣꯛꯇ꯭ꯔꯤꯌꯦ
ꯑꯣ ꯑꯗꯨ
ꯗꯤꯁꯦꯝꯕꯔꯗ ꯊꯣꯛꯈ꯭ꯔꯅꯤ ꯍꯥꯏꯁꯨ
ꯗꯤꯁꯦꯝꯕꯔꯗ ꯀꯣ ꯍꯣꯏ ꯊꯣꯛ ꯑꯩꯗꯤ ꯑꯁꯤꯗ ꯂꯩꯈ꯭ꯔꯦ ꯌꯨꯝꯗ
ꯑꯣ ꯅꯪ ꯑꯃꯨꯛ ꯆꯪꯗꯦ
ꯑ ꯍꯣꯏ ꯑꯃꯨꯛ ꯆꯪꯗꯦ ꯍꯥꯏꯕꯗꯤ ꯀꯣ ꯑꯩ ꯑꯉꯥꯡ ꯀꯣ ꯑꯉꯥꯡ ꯂꯩꯅꯤꯉꯥꯏ
ꯑ ꯑꯠꯆꯥ ꯑꯠꯆꯥ ꯌꯥꯝ ꯐꯅꯦ
ꯑ ꯑꯁꯤ ꯏꯝꯐꯥꯜꯗꯀꯣ ꯑꯥꯗꯗꯤ ꯅꯣꯏꯁꯨ ꯑꯥ ꯑꯥꯗ ꯂꯩꯔꯦ ꯑꯩꯈꯣꯏ ꯑꯅꯤꯒꯤ ꯌꯨꯝꯁꯦ ꯈꯔ ꯐꯥꯔ ꯑꯣꯏꯕꯒꯤꯀꯣ ꯑꯩꯈꯣꯏꯅꯤ ꯉꯛꯇ ꯂꯩꯔꯒ ꯍꯣꯏ
ꯍꯥ-ꯍ
ꯄꯨ ꯑꯉꯥꯡ ꯗꯨꯝ ꯄꯨꯕꯁꯤ ꯌꯥꯔꯣꯏ ꯍꯥꯏꯅ ꯁꯤꯗ ꯂꯥꯛꯈ꯭ꯔꯕ ꯑꯩꯈꯣꯏꯅ
ꯑꯗꯨꯗꯤ ꯑꯪꯀꯜ ꯑꯪꯀꯜ ꯃꯊꯥꯟꯗ ꯆꯪ
ꯍꯣꯏ ꯅꯪꯒꯤ ꯑꯪꯀꯜꯗꯤ ꯆꯪꯈ꯭ꯔꯦ ꯀꯣꯢꯔꯛ ꯑꯧꯅꯦ ꯅꯪꯁꯨ ꯅꯪꯒꯤ ꯑꯪꯀꯜ ꯉꯣꯟꯗ ꯀꯣꯏꯔꯛꯔꯒ ꯆꯥꯛꯒꯨꯝꯕ ꯆꯥꯔꯒ ꯑꯗꯨꯝ ꯆꯠꯂꯨꯅꯦ ꯃꯥꯗꯤ
ꯍꯣꯏ ꯑꯗꯨ ꯑꯩꯁꯦ ꯑꯁ ꯈꯪꯗꯦꯅꯦ ꯍꯥꯏꯗꯤ ꯊꯕꯛꯁꯦ ꯈꯔ ꯆꯤꯟꯕ ꯍꯥꯏꯕ ꯇꯥꯔꯦꯀꯣ ꯊꯕꯛꯇꯤ ꯂꯤ ꯑ ꯁꯨꯇꯤꯁꯦ ꯑꯩꯉꯣꯟꯗ ꯄꯥꯛꯄꯤꯗꯦꯕ ꯍꯥꯏꯗꯤ ꯁ꯭ꯇꯥꯐꯇꯣ ꯂꯩꯇꯕꯅꯤꯅꯀꯣ ꯄꯦꯃꯦꯟꯕꯨꯗꯤ ꯗꯨꯝ ꯄꯤꯌꯦ ꯑꯦꯛꯁꯇ꯭ꯔꯥ ꯄꯦꯃꯦꯟꯕꯨꯗꯤ ꯑꯗꯨꯝ ꯄꯤꯌꯦ ꯑꯗꯨꯒ ꯍꯥꯏꯗꯤ ꯑꯩꯁꯨ ꯁꯨꯇꯤ ꯄꯛ ꯐꯪꯗꯦꯕ ꯍꯥꯏꯗꯤ ꯏꯁ꯭ꯇꯥꯐꯇꯣ ꯂꯩꯇꯕꯩꯀꯣ
ꯎꯝ ꯎꯝ ꯑꯣꯏꯔꯝꯉꯅꯤ ꯑꯣꯏꯔꯝꯉꯅꯤ
ꯑꯩꯅ ꯂꯧꯒꯦ ꯍꯥꯏꯔꯗꯤ ꯑꯗꯨꯝ ꯄꯤꯗꯤ ꯄꯤꯑꯦꯕ ꯑꯗꯤ ꯏꯁ꯭ꯇꯥꯐ ꯂꯩ ꯏꯁ꯭ꯇꯥꯐ ꯂꯩꯇꯕ ꯀꯥꯟꯗ ꯑꯩꯉꯣꯟꯗ ꯑꯩꯅ ꯀꯣꯔꯁ ꯇꯧꯗꯦ ꯍꯥꯏꯗꯤ ꯀꯣꯅꯔꯁꯨ ꯅꯨꯡꯉꯥꯏꯔꯃꯤꯅ ꯃꯥꯅ ꯔꯤꯀ꯭ꯋꯦꯁ ꯇꯧꯕꯅꯤꯕ ꯑꯗꯨꯝ ꯊꯕꯛꯇꯣ ꯁꯨꯇꯤ ꯂꯧ ꯗ꯭ꯔꯤꯉꯥꯢꯗ ꯑꯗꯨꯝ ꯈꯔ ꯁꯨꯕꯤꯌꯣ ꯍꯥꯏꯕꯗꯀꯣ
ꯎꯝ ꯍꯣꯏ ꯑꯗꯨ ꯁꯨꯇꯤ ꯂꯧꯅꯤꯡꯉꯥꯏ ꯈ꯭ꯔꯤꯁꯃꯥꯁꯕꯨꯀꯤ ꯑꯗꯨꯝ ꯇꯧꯑꯣ ꯅꯪꯒꯤ ꯏꯃꯥꯁꯨ ꯌꯨꯝꯗ ꯂꯩꯕꯅꯤꯅꯀꯣ
ꯅꯥꯏꯗꯗꯤ ꯃꯥꯒꯤ ꯃꯅꯥꯛꯇ ꯆꯠꯀꯅꯤꯗ ꯑꯩꯁꯨ ꯈꯟꯕꯅꯦ ꯌꯨꯝ ꯑꯗꯣ ꯃꯥꯁꯨ ꯊꯣꯛꯀꯦ ꯍꯥꯏꯑꯗꯤ ꯗꯨꯝ ꯊꯣꯛꯃꯤꯟꯅꯕ ꯌꯥꯏ
ꯍꯣꯏ ꯍꯣꯏ ꯊꯣꯛꯃꯤꯟꯅꯥꯑꯧ ꯅꯪꯒꯤ ꯑꯪꯀꯜꯒ ꯃꯥꯁꯦ ꯑꯩꯒꯤ ꯑꯩ ꯑꯩ ꯀꯣ ꯑꯥꯒꯁꯗ ꯂꯩꯅꯤꯡꯉꯥꯏ ꯇꯧꯋꯦꯕ ꯑꯉꯥꯡꯗꯣ ꯑꯗꯨ ꯃꯥꯁ ꯃꯥꯁꯁꯨ ꯑꯥꯒꯁꯗ ꯑꯃꯨꯛꯀ ꯂꯥꯛꯀꯤꯅꯤ ꯑꯗꯨꯒ ꯁꯦꯞꯇꯦꯝꯕꯔꯗ ꯍꯜꯂꯛꯀꯤꯅꯤ ꯑꯃꯨꯛꯀ ꯑꯦ ꯑꯉꯥꯡꯒ ꯑꯩꯗꯤ ꯑꯁꯤꯗ ꯂꯩꯒꯤꯅꯤ ꯑꯗꯨꯒ ꯃꯥꯁꯦ ꯑꯃꯨꯛꯀꯥ ꯗꯤꯁꯦꯝꯕꯔꯗ ꯑꯃꯨꯛꯀ ꯂꯥꯛꯀꯅꯤ ꯍꯥꯏꯌꯦ ꯑꯗꯨ ꯗꯤꯁꯦꯝꯕꯔꯗ ꯂꯥꯛꯔꯒ ꯀꯣ
ꯑ ꯑꯩꯗꯤ ꯈꯔ ꯉꯟꯅ ꯊꯣꯛꯀꯅꯤ ꯈꯔ ꯉꯟꯅ ꯊꯣꯛꯀꯅꯤ ꯑꯩ
ꯑꯣ ꯑꯗꯨꯗꯤ ꯌꯥꯗꯤ ꯌꯥꯔꯣꯏ ꯃꯥꯁꯦ ꯈꯔ ꯗꯤꯁꯦꯝꯕꯔ ꯇ꯭ꯋꯦꯟꯇꯤꯒꯨꯝꯕꯗꯀꯣ
ꯃꯣꯏꯗꯤ ꯍꯥꯏꯗꯤ ꯊꯕꯛ ꯇꯣꯉꯥꯟꯕꯅꯤꯅꯀꯣ ꯃꯣꯏꯒꯤ ꯊꯕꯛꯇꯤ ꯗꯨꯇꯤ
ꯎꯝ
ꯑꯩꯈꯣꯏꯒꯗꯤ ꯃꯥꯟꯅꯕ ꯌꯥꯔꯣꯏꯗꯅ ꯃꯣꯏꯁꯦ
ꯑ ꯑꯗꯨ ꯅꯪ ꯀꯩꯠ ꯑ ꯀꯅꯥ ꯀꯅꯥꯒ ꯂꯩꯕ꯭ꯔꯣ
ꯑꯩꯒꯤ ꯏꯃꯥꯟꯅꯕ ꯑꯃꯒ ꯂꯩꯕꯅꯦ
ꯅꯪꯒꯤ ꯏꯃꯥꯟꯅꯕ ꯑꯃ ꯑꯃ ꯉꯥꯛꯇ
ꯍꯣꯏ
ꯑꯣ ꯔꯦꯁꯇ꯭ꯔꯣꯟꯗꯗꯤ ꯂꯩꯕꯅꯦꯀꯣ ꯅꯪ
ꯍꯣꯏ ꯁꯥꯔꯅ ꯂꯩꯕꯅꯤ
ꯑꯣ ꯑꯣ
ꯎ
ꯎꯝ
ꯌꯨꯝ ꯊꯣꯛꯅꯤꯡꯕꯅ ꯂꯣꯏꯔꯦ ꯑꯩꯁ ꯁꯤꯗ ꯇꯜꯂꯦꯕ ꯍꯥꯏꯗꯤ ꯆꯥꯛ ꯍꯦꯟꯖꯥꯡꯗ ꯑꯗꯨꯒ ꯁꯥꯕꯗꯨꯀꯣ
ꯎꯝ ꯌꯥꯝꯦꯝ ꯁꯔꯅꯤ ꯑꯣꯏꯣꯏ
ꯑ ꯌꯨꯝ ꯊꯣꯛꯂꯒ ꯑꯃꯨꯛꯀ ꯃꯄꯥꯟ ꯆꯠꯇꯣꯏꯗ ꯆꯠꯂꯣꯏꯗꯔꯥ ꯑꯗꯨꯝ ꯈꯥꯅ ꯃꯥꯒꯅꯤꯒ
ꯑꯣ ꯌꯨꯝꯗꯨꯗꯤ ꯍꯧꯖꯤꯛ ꯀꯅꯥ ꯀꯅꯥ ꯂꯩꯕ꯭ꯔꯥ
ꯌꯨꯝꯗꯗꯤ ꯑꯩ ꯏꯃꯥ ꯃꯊꯟꯇ ꯂꯩꯕꯅꯤ
ꯑꯣ ꯅꯪ ꯗꯤꯃꯀꯣ
ꯍꯣꯏ ꯍꯣꯏ ꯃꯣꯏ
ꯑꯗꯨ ꯅꯍꯥꯟ ꯑꯩꯈꯣꯏ ꯊꯣꯛꯄ ꯀꯥꯟꯗꯗꯤ ꯎꯕꯒꯨꯝ ꯇꯧꯋꯦ ꯑꯗꯨꯝ ꯍꯧꯖꯤꯛ ꯊꯣꯛꯄ ꯃꯇꯝ ꯍꯧꯖꯤꯛ ꯊꯣꯛꯄ ꯀꯥꯟꯗꯗꯤ ꯅꯪꯒꯤ ꯏꯃꯥꯕꯨꯁꯨ ꯎꯅꯗ꯭ꯔꯦ ꯑꯩꯈꯣꯏ ꯑꯩ ꯀꯔꯤꯅꯣ ꯄꯣꯛ ꯎ ꯆꯥꯎꯈ꯭ꯔꯕꯅꯤꯅ
ꯑꯣ ꯑꯣ
ꯁꯨ ꯃꯄꯥꯟ ꯊꯣꯛꯇꯕꯒꯤꯀꯣ ꯅꯍꯥꯟ ꯑꯩꯈꯣꯏꯒꯤ ꯭ꯔꯥꯟ ꯐꯥꯗꯔ ꯑꯃꯃ ꯂꯩꯕꯤꯗꯣ
ꯎꯝ
ꯈꯣꯟ ꯀꯧꯗꯣ ꯑꯗꯨꯗ ꯑꯗꯨꯗ ꯆꯠꯂꯦ ꯆꯠꯂꯒ ꯑꯃꯨꯛꯀ ꯇꯨꯝꯔꯒ ꯀꯣ ꯅꯨꯡꯗꯥꯡ ꯑꯃ ꯇꯨꯝꯂꯒ ꯑꯗꯨꯝ ꯍꯜꯂꯛꯈ꯭ꯔꯕ ꯑꯩꯅ ꯗꯦꯠ ꯅꯥꯏꯟꯇꯤꯟ ꯑ ꯍꯣꯏ ꯗꯦꯠ ꯗꯦꯠ ꯅꯥꯏꯟꯇꯤꯟ ꯑꯩꯒꯤ ꯇꯤꯀꯦꯠ ꯀꯦꯟꯁꯦꯜ ꯇꯧꯈ꯭ꯔꯕ ꯗꯦꯠ ꯇ꯭ꯋꯦꯟꯇꯤ ꯊ꯭ꯔꯤꯗꯔ ꯑꯁꯤꯝꯐꯥꯜ ꯐꯗ ꯂꯑ
ꯑ
ꯏꯝꯐꯥꯗ ꯂꯩꯒꯦ ꯍꯥꯏꯅ ꯇꯧꯕꯒ ꯎꯝ
ꯑꯉꯥꯡ ꯄꯣꯛꯀꯦ ꯍꯥꯏꯗꯤ ꯄꯥꯎ ꯌꯥꯝ ꯅꯨꯡꯉꯥꯏꯔꯅꯤ ꯌꯥꯝ ꯅꯨꯡꯉꯥꯏꯕ ꯄꯋꯥꯅꯤꯦ ꯑꯩ ꯇꯥꯗ꯭꯭ꯔꯔꯤꯦ ꯍꯥꯏꯗꯤ ꯑꯪꯀꯜꯁꯦ ꯌꯨꯝ ꯊꯣꯛꯀꯦ ꯍꯥꯏ ꯍꯥꯏꯗꯤ ꯍꯥꯏꯕꯅꯦꯕ
ꯑ ꯑ
ꯑꯣ ꯑꯁꯤ ꯃꯇꯥꯡꯅꯦ ꯍꯥꯏꯗꯤ ꯈꯪꯉꯦꯕ ꯑꯩꯁꯦ
ꯎꯝ ꯀꯔꯤ ꯀꯔꯤ ꯌꯦꯟꯁꯥꯡ ꯆꯥꯔ ꯂꯩꯕ꯭ꯔꯣ
ꯉꯁꯤꯗꯤ ꯑꯩꯁꯦ ꯎꯝ ꯑꯂꯨꯒ ꯈꯥꯃꯦꯅ ꯑꯗꯨꯝ ꯆꯥꯏꯗ ꯉꯁꯤꯁꯦ ꯑꯗꯨꯝ ꯆꯥꯕꯗ ꯆꯞ ꯃꯥꯟꯅ ꯑꯗꯨꯝ ꯊꯣꯡꯉꯒ ꯆꯥꯏ
ꯑꫭ ꯎꯝ ꯐꯩ
ꯀꯔꯤꯒꯤꯅꯣ ꯅꯪ ꯑꯁꯤ ꯒ꯭ꯔꯨꯞꯇ ꯍꯥꯏꯗꯤ ꯑꯩꯗꯤ ꯊꯥꯖꯗꯦꯅꯦ ꯅꯪ ꯁꯤꯗ ꯂꯩꯒꯦ ꯍꯥꯏꯗꯣ
ꯑꯩꯁꯨ ꯊꯕꯛ ꯇꯧꯗꯧꯕ ꯂꯩꯕꯒꯤꯀꯣ
ꯑꫭ
ꯏꯕꯥꯅꯤꯁꯨꯨ ꯄꯩꯁꯥꯁꯨ ꯄꯥꯝꯃꯦ ꯑꯣ ꯁꯣꯔꯤ ꯍꯥꯏꯕꯗꯤ ꯑꯩ ꯄ꯭ꯔꯤꯄꯔꯦꯁꯟꯗꯣꯉꯥꯡꯒꯤꯗꯣ ꯑꯗꯨꯝ ꯀꯔꯤ ꯀꯅꯅꯣ ꯂꯧꯔꯒ ꯑꯗꯨꯝ ꯇꯧꯕꯗꯣ ꯑꯩ ꯑꯩꯁꯨ ꯍꯦꯜꯞ ꯈꯔ ꯇꯧ ꯑꯗꯨꯗꯤ ꯌꯥꯗ꯭ꯔꯦ ꯍꯥꯏꯗꯨꯅ ꯀꯣ
ꯍꯣꯏ ꯈꯔ ꯈꯔ ꯊꯣꯛꯇ꯭ꯔꯗꯤꯀꯣ ꯑꯗꯨꯝ ꯍꯥꯏꯗꯤ ꯃꯤꯑꯣꯏꯕꯁꯤ ꯑꯗꯨꯝ ꯄꯩꯁꯥꯗꯤ ꯑꯗꯨꯝ ꯃꯊꯧ ꯇꯥꯏꯌ‌ꯦꯅ‌ꯦ
ꯍꯣꯏ ꯑꯗꯨꯅꯦ ꯅꯣꯏ ꯋꯥꯔꯤ ꯁꯥꯟꯅꯕꯁꯨ ꯌꯥꯝ ꯅꯨꯡꯉꯥꯏꯗ ꯑꯗꯨꯝ ꯋꯥꯔꯤ ꯌꯥꯝ ꯁꯥꯈ꯭ꯔꯦ ꯑꯩꯁꯦ
ꯑꫭ
ꯎ
ꯂꯥꯁ ꯏꯌꯥꯔꯗ ꯑꯩꯈꯣꯏ ꯎꯈꯔꯤꯅ
ꯍꯣꯏ ꯑꯗꯨ ꯀꯅꯥꯒꯤ ꯕꯥꯔꯗꯦꯗꯨꯔ ꯑꯉꯥꯡꯒꯤ ꯕꯥꯔꯗꯦꯗ
ꯑ ꯑꯣꯂꯤꯕꯤꯌꯥꯒꯤ ꯕꯔꯗꯦ ꯇꯥꯏ
ꯍꯣꯏ ꯍꯣꯏ ꯑꯗꯨꯗ ꯎꯅꯈ꯭ꯔꯦ ꯍꯣꯏ ꯅꯪꯒꯤ ꯃꯁꯥꯛꯁꯦ ꯍꯧꯖꯤꯛꯇꯤ ꯈꯪꯈ꯭ꯔꯦꯗ ꯅꯍꯥꯟꯗꯤ ꯃꯤꯡꯗꯤ ꯇꯥꯏꯀꯣ ꯅꯪꯒꯤ ꯃꯃꯥꯒꯤ ꯒꯤ ꯃꯔꯥꯝꯗꯁꯨ ꯑꯗꯨꯝ ꯇꯥꯏꯑ ꯑꯗꯨ ꯑꯣꯏꯔꯁꯨ ꯅꯪꯁꯦ ꯑꯗꯨꯅꯤ ꯍꯥꯏꯕꯗꯣ ꯑꯩ ꯈꯪꯗꯕ ꯑꯗꯨ ꯅꯨꯃꯤꯠꯇ ꯈꯪꯈ꯭ꯔꯦꯕ
ꯑꯣ
ꯎꯝ ꯇꯧꯑꯣ ꯌꯨꯝ ꯊꯣꯛꯅꯤꯡꯉꯥꯏ ꯌꯨꯝ ꯊꯣꯔꯒ ꯀꯔꯤ ꯀꯔꯥꯅ ꯇꯧꯕ ꯌꯥꯕ ꯇꯧꯕꯁꯨ ꯌꯥꯝ ꯐꯕꯅꯦ ꯅꯪꯒꯤ ꯏꯃꯥ ꯃꯊꯟꯇ ꯂꯩꯔꯗꯤꯀꯣ ꯑꯗꯨꯝ ꯅꯪ ꯑꯗꯨꯝ ꯆꯠꯄꯁꯨ ꯌꯥꯔꯔꯣꯏ
ꯍ ꯑꯩꯗꯤ ꯑꯍꯟ ꯍꯥꯏꯗꯤ ꯁꯤꯕ꯭ꯂꯤꯡꯁꯤꯗ ꯑꯦꯜꯗꯦꯖ ꯑꯣꯏꯕꯁꯨ ꯑꯣꯏꯕꯒꯤꯀꯣ
ꯎꯝ ꯑꯗꯨ ꯅꯪꯅ ꯏꯃꯥꯅ ꯄꯣꯛꯄꯁꯦ ꯃꯤ ꯀꯌꯥꯔꯀꯣ
ꯃꯤ ꯃꯔꯤꯅꯦ ꯑꯩꯅ ꯑꯍꯥꯟ ꯑꯗꯨꯒ ꯑꯩꯒꯤ ꯃꯈꯥꯗ ꯑꯩꯅ ꯅꯨꯄꯥ ꯑꯃ ꯂꯩꯌ‌ꯦ ꯑꯗꯨꯒ ꯃꯥꯒꯤ ꯏꯅꯥꯎꯄꯥꯒꯤ ꯃꯈꯥꯗ ꯅꯨꯄꯤ ꯑꯃ ꯂꯩꯌ‌ꯦ ꯂꯥꯁꯇ ꯅꯨꯄꯥ
ꯑꯣ ꯂꯥꯛ ꯑꯗꯨ ꯃꯣꯏꯗꯤ ꯀꯗꯥꯏ
ꯃꯣꯏꯁꯦ ꯑꯩꯒꯤ ꯃꯈꯥꯗ ꯂꯩꯕ ꯅꯨꯞ ꯅꯨꯄꯥꯗꯣ ꯏꯝꯐꯥꯜꯗ ꯂꯩꯕꯅꯦ ꯍꯧꯖꯤꯛ ꯍꯥꯏꯗꯤ
ꯀꯔꯤ ꯇꯧꯔꯥ ꯂꯩꯕ꯭ꯔꯣꯥ
ꯀꯣꯂꯦꯖ ꯇꯝꯕꯅꯦ
ꯑꯣ ꯀꯔꯤ ꯀꫭꯂ‌ꯦꯖ ꯇꯥ
ꯗꯤꯑꯝꯗ ꯀꫭ
ꯑꯣ ꯑꫭ
ꯌꯦꯡꯉꯥ ꯍꯧꯖꯤꯛ ꯑꯥ ꯁꯦꯀꯦꯟ ꯏꯌꯥꯔ ꯇꯧꯕꯅꯤ ꯑꯗ ꯑꯗꯨ ꯑ ꯃꯈꯥꯗ ꯂꯩꯕ ꯅꯨꯄꯤꯁꯨ ꯏꯝꯐꯥꯗ ꯂꯩꯕꯅꯦ
ꯑꯣ ꯅꯪꯅ ꯌꯦꯡꯁꯤꯟꯕ꯭ꯔꯥ
ꯍꯣꯏ ꯑꯩꯅ ꯌꯦꯡꯕꯅꯦ ꯑꯗꯨꯝ ꯑꯩꯈꯣꯏ ꯑꯅꯤ ꯑꯩ ꯏꯃꯥꯒ ꯑꯩꯈꯣꯏ ꯑꯗꯨꯝ ꯃꯥꯅ ꯃꯥꯅꯁꯨ ꯈꯔ ꯌꯦꯡꯉ ꯑꯩꯁꯨ ꯑꯗꯨ ꯐꯤꯐꯇꯤ ꯐꯤꯐꯇꯤ ꯍꯥꯏ ꯇꯥꯔꯦꯀꯣ
ꯑꯣ ꯑꯣ ꯑꯗꯨ ꯅꯪꯒꯤ ꯏꯃꯥꯒꯤ ꯏꯟꯀꯥꯝꯗꯤ ꯑꯗꯨꯝ ꯀꯔꯤ ꯇꯧꯕ꯭ꯔꯥ ꯀꯣ ꯏꯟ ꯁꯒꯣ ꯃꯌꯥ ꯑꯣꯟꯕ꯭ꯔꯥ
ꯍꯣꯏ ꯍꯣꯏ ꯑꯗꯨꯒꯨꯝꯕꯗꯣ ꯑꯗꯨꯝ ꯇꯧꯋꯦ ꯑꯗꯨꯒ ꯑꯗꯣ ꯈꯥꯛꯛꯇꯅꯤꯗ ꯑꯇꯣꯞꯄꯗꯤ ꯂꯩꯇꯦ ꯍꯥꯟꯅꯗꯤ ꯑꯗꯨꯝ ꯃꯤꯒꯤ ꯄꯣꯠ ꯆꯩꯗꯨ ꯂꯧꯔꯒ ꯑꯗꯨꯝ ꯕꯤꯖꯤꯅꯦꯁ ꯈꯔ ꯈꯔ ꯇꯧꯕꯗꯣ ꯑꯗꯨꯝ ꯇꯧꯕꯅꯦ ꯍꯧꯖꯤꯛꯇꯤ ꯆꯠꯊꯣꯛ ꯆꯠꯁꯤꯟ ꯇꯧꯕ ꯌꯥꯗꯦꯅ ꯑꯗꯨꯒꯤ ꯃꯥꯁ ꯑꯗꯨꯝ ꯌꯨꯝꯗ ꯂꯩꯑꯒ ꯐꯥꯔꯝꯒꯨꯝꯕꯗ ꯂꯥꯎꯒꯨꯝꯕꯗ ꯑꯗꯨꯝ ꯑꯊꯣꯞ ꯑ ꯊꯣꯛꯄꯗ ꯑꯗꯨꯝ ꯈꯔ ꯈꯔ ꯂꯧꯔꯒ ꯑꯗꯨꯝ ꯌꯣꯟꯅ ꯂꯩ
ꯎꯝ ꯎꯝ
ꯍꯧꯖꯤꯛꯄꯨꯗꯤ ꯑꯩꯈꯣꯏꯁꯨ ꯆꯥꯎꯔꯛꯄꯅꯤꯅꯀꯣ ꯍꯧꯖꯤꯛꯄꯗꯤ ꯈꯔ ꯎ ꯑꯗꯨ ꯅꯨꯡꯉꯥꯏꯌꯦ ꯀꯩ ꯍꯥꯏꯇꯥꯔꯦ ꯅꯍꯥꯟ ꯅꯍꯥꯟꯗꯒꯤꯀꯣ
ꯎꯝ
ꯑꯩꯈꯣꯏ ꯑꯉꯥꯡ ꯌꯥꯝ ꯄꯤꯛꯄ ꯀꯥꯟꯗꯗꯤ ꯑꯁ ꯑꯩ ꯏꯃꯥꯁꯤ ꯌꯥꯝ ꯋꯥꯕꯅꯤ
ꯎꯝ ꯑꯩꯁꯨ ꯈꯜꯂꯤꯅꯦ ꯅꯪꯒꯤ ꯏꯃꯥꯥꯁꯦ ꯌꯥꯝ ꯋꯥꯔꯝꯒꯅꯤ ꯍꯥꯏꯅꯀꯣ
ꯎꯝ
ꯑꯩꯒꯤ ꯏꯆꯦ ꯃꯁꯨ ꯑꯗꯨꯒꯨꯝꯕ ꯂꯩꯌꯦ ꯍꯥꯏꯕꯗꯤ ꯅꯣꯏꯗꯒꯤ ꯍꯦꯟꯅ ꯀꯩꯅꯣ ꯅꯨꯡꯉꯥꯏꯇꯕ ꯃꯥꯒꯤꯦ ꯑ ꯑꯩꯒꯤ ꯁꯦꯀꯦꯟ ꯏ ꯆꯦꯀꯣ
ꯎꯝ ꯎꯝ
ꯃꯥꯒꯤ ꯅꯨꯄꯥꯁꯦ ꯆꯠꯈ꯭ꯔꯕ ꯑꯗꯨꯝ ꯊꯨꯅ ꯆꯠꯈ꯭ꯔꯕ ꯂꯨꯍꯣꯡꯔꯒ ꯑꯉꯥꯡ ꯑꯍꯨꯝ ꯂꯩꯔꯒ ꯆꯠꯈ꯭ꯔꯦꯕꯀꯣ ꯏꯆꯦꯗꯣ ꯍꯣꯏ ꯅꯃꯛ ꯌꯦꯡꯅ ꯂꯩꯕꯅꯤ ꯃꯣꯏꯁꯨ ꯏꯆꯦꯕꯨ ꯑꯩꯈꯣꯏꯅ ꯀꯧꯅꯤꯡꯕ ꯌꯨꯝ ꯆꯈ ꯦ ꯑꯗꯨ ꯏꯆꯦ ꯆꯥꯅꯤꯡꯗꯦ ꯍꯥꯏ ꯑꯩꯅ ꯃꯥꯕꯨ ꯃꯥꯒꯤ ꯑꯉꯥꯡꯁꯤꯡꯕꯨ ꯌꯦꯡꯁꯤꯟꯔꯒ ꯑꯗꯨꯝ ꯂꯩꯔꯦ ꯃꯥꯁꯨ ꯃꯥꯒꯤ ꯏꯟꯀꯝꯁꯨ ꯑꯗꯨ ꯑꯦꯟꯁꯥꯡ ꯌꯎꯕꯗꯣ
ꯎꯝ
ꯇꯃꯦꯡꯂꯣꯡꯗꯀꯣ ꯌꯦꯟꯁꯥꯡ ꯌꯣꯟꯗ꯭ꯔꯒꯂ ꯑꯗꯨ ꯑꯣꯏꯔꯁꯨ ꯏꯁꯣꯔꯅꯁꯨ ꯅꯨꯡꯁꯤꯕ ꯃꯥꯜꯂꯦ ꯃꯥꯕꯨ ꯑꯗꯨꯝ ꯐꯖꯅ ꯇꯧꯋꯤꯗ ꯃꯣꯏꯒꯤ ꯑꯉꯥꯡꯁꯤꯡꯁꯨ ꯑꯗꯨꯝ ꯍꯔꯗꯤ ꯆꯧ ꯎꯈ꯭ꯔꯦ ꯍꯧꯖꯤꯛꯇꯤ ꯃꯥꯒꯤ ꯑꯦꯜꯗꯦꯁꯅꯀꯣ ꯑꯍꯥꯟꯕ ꯅꯨꯄꯤꯅ ꯑ ꯀ꯭ꯂꯥꯁ ꯇꯦꯟ ꯊꯥꯈ꯭ꯔꯦ ꯍ ꯗꯤꯁ ꯇꯥꯏꯝ ꯑꯩꯗꯣꯁꯨ ꯐꯖꯅ ꯑꯗꯨꯝ ꯊꯣꯛꯄ ꯀꯣ
ꯝ ꯑꯩ ꯑꯩꯒꯤ ꯏꯅꯥꯎ ꯅꯨꯄꯥ ꯑꯩ ꯃꯈꯥꯗꯣ ꯁꯦꯀꯦꯟ ꯏꯌꯥꯔ ꯇꯝꯃꯦ